ꯇꯥꯕꯔꯣ
ꯑꯣ ꯇꯥꯏꯌꯦ ꯇꯥꯏꯌꯦ
ꯑꯣ
ꯀꯝꯗꯧꯔꯤꯒꯦ
ꯑꯗꯨꯝ ꯂꯩꯔꯤ ꯁꯥꯗ꯭ꯔꯣ
ꯑꯁ ꯈꯨꯁꯥ ꯑꯃꯅꯦ ꯅꯣꯡꯒ ꯆꯨꯗꯕꯁꯤꯗ ꯄꯨꯔ ꯑꯣꯝꯆꯥꯛꯅꯕꯤꯅꯦ
ꯎꯝ ꯈꯨꯖꯥ ꯊꯤꯅ ꯁꯥꯏꯌꯦ ꯍꯧꯖꯤꯛꯁꯦ
ꯕꯣꯜꯗꯤ ꯀꯝꯗꯧꯔꯤꯀꯣ ꯀꯅꯥꯗ ꯄꯩꯁꯥ ꯊꯥꯗ꯭ꯔꯣ
ꯕꯣꯜꯁꯤ ꯄꯩꯁꯥꯗꯤ ꯄꯥꯛ ꯊꯥꯗꯦ ꯋꯥꯟ ꯑꯦꯛꯁ ꯕꯦꯠꯇ ꯕꯦꯠ ꯀꯞ ꯈꯀ ꯁꯦꯝꯃꯦ ꯁꯨꯝ ꯂꯥꯟꯕ ꯌꯥꯎꯕꯒꯤ ꯍꯥꯏꯗꯤ ꯖꯔꯃꯟꯒꯗꯣ ꯂꯩꯍꯧꯔꯦꯅ
ꯂꯩꯍꯧꯔꯦ
ꯊꯥꯖꯗꯕ ꯇꯤꯝꯈꯩꯗꯨ ꯂꯩꯍꯧꯔꯕꯅꯤꯅ ꯑꯗꯨꯝ ꯈꯔꯗꯤ ꯃꯥꯡꯉꯦ
ꯑ ꯑꯗꯨ ꯉꯥꯛꯇꯅꯤꯗ ꯃꯥꯅꯦ ꯌꯥꯝ ꯀꯟꯅ ꯆꯥꯎꯅ ꯊꯥꯗꯔꯁꯨ ꯅꯠꯇꯔꯥ
ꯍꯣꯏ ꯑꯗꯨꯝ ꯕꯤꯠꯀꯤ ꯋꯥꯅꯤꯗ ꯕꯣꯜ ꯌꯦꯡꯕ ꯅꯨꯡꯉꯥꯏꯅꯕ
ꯃꯥ ꯑꯁꯦ ꯀ ꯀꯥ ꯏ ꯀꯔꯤ ꯑꯩꯔꯣ
ꯑꯥ
ꯑꯩ ꯑꯗꯨꯅꯤꯅꯦ ꯍꯟꯗꯛꯁꯤ ꯄꯣꯔꯇꯨꯒꯜꯗꯨ ꯅꯨꯡꯗꯤ ꯅꯨꯡꯁꯤꯕꯅꯤꯅꯦ ꯑꯗꯨ ꯐꯤꯕꯝꯁꯤ ꯀꯥꯏ ꯀꯅꯦ ꯇꯧꯦ
ꯍꯣꯏ ꯑꯗꯨꯝ ꯔꯣꯅꯥꯜꯗꯣ ꯐꯦꯟ ꯂꯣ ꯍꯥꯢꯁꯦ
ꯃꯥꯅꯦ ꯃꯥ ꯅꯨꯡꯁꯤꯕꯒꯤ ꯁꯨꯝ ꯁꯞꯄꯣꯔꯠ ꯇꯧꯕꯅꯦꯗ
ꯃꯦꯁꯤꯁꯨ ꯂꯧꯈ꯭ꯔꯃꯤꯅ ꯂꯧꯗ꯭ꯔꯤꯕꯈꯩꯁꯤ ꯂꯧꯍꯟꯅꯤꯡꯉꯦꯕ ꯑꯃꯨꯛ
ꯑꯝ
ꯑꯗꯨ ꯈꯪꯗꯦ ꯇꯤꯝꯁꯤ ꯀꯩꯅꯣꯝ ꯃꯤꯁꯣꯏ ꯁꯣꯏꯔꯤꯌꯦ ꯑꯗꯨꯝ
ꯑꯗꯣ ꯍꯟꯗꯛꯇꯗꯤ ꯐ꯭ꯔꯥꯟꯁꯀ ꯑꯥꯔꯖꯦꯟꯇꯤꯅꯥꯒ ꯑꯗꯨꯝ ꯆꯥꯡꯉꯥꯛꯇꯧ ꯃꯥꯜꯂꯦꯕ ꯍꯟꯗꯛ
ꯍꯣꯏ ꯑꯗꯨꯝ ꯌꯥꯝ ꯂꯤꯡꯅ ꯎꯏꯌꯦꯕ ꯇꯤꯝꯗꯣ
ꯍꯣꯏ ꯃꯤꯅꯤ ꯃ ꯁꯥꯟꯅꯁꯤ ꯑꯇꯣꯞꯄꯥꯟꯗ ꯈ ꯐꯖꯩ
ꯍꯣꯏ ꯄ꯭ꯂꯦꯌꯔ ꯀꯩꯒꯤ ꯌꯦꯡꯉꯗꯤꯀꯣ ꯄꯣꯔꯇꯨꯒꯜ ꯁ ꯅꯣꯞꯇꯤ ꯅꯣꯞꯇꯕꯅꯦꯕ ꯑꯗꯨ ꯈꯪꯗꯦ ꯃꯣꯏ ꯑꯗꯨꯝ ꯁꯣꯏ ꯂꯩꯔꯦ
ꯃꯥꯅꯦ ꯇꯤꯝ ꯀꯣꯑꯣꯄꯔꯦꯁꯟꯁꯦ ꯌꯥꯝꯅ ꯋꯥꯠꯂꯤꯕ
ꯄꯩꯁꯥ ꯊꯥꯗ꯭ꯔꯣ
ꯌꯦꯡꯕ ꯍꯥꯏꯗꯨꯅꯤ ꯊꯥꯔꯤꯕꯅꯤ ꯍꯣꯢ ꯑꯩꯁꯨ ꯀꯩꯅꯣ ꯒꯤꯗꯨꯗ ꯄꯔꯤꯃꯦꯁꯇ ꯊꯥꯕꯅꯦ ꯌꯥꯝ ꯆꯥꯎꯅ ꯊꯥꯗꯦꯗ ꯀꯨꯟ ꯀꯨꯟꯊ꯭ꯔꯥ ꯌꯥꯡꯈꯩ ꯁꯨꯃꯥꯏꯅ ꯄꯦꯁ ꯁꯦꯝꯃꯒ ꯀꯣ ꯅꯪꯒ ꯆꯥꯞ ꯃꯥꯟꯅꯩ
ꯑꯣ ꯄꯔꯤꯃꯦꯠꯁꯤꯅ ꯈꯤꯇꯪ ꯕꯣꯅꯁ ꯆꯥꯎꯕ ꯃꯥꯜꯂꯦ
ꯃꯥꯒꯤꯁꯦ ꯃꯥꯒꯤ ꯀꯥꯟꯅꯕ ꯑ ꯑꯃꯅ ꯕꯦꯠ ꯕꯤꯜꯗꯔ ꯍꯥꯏꯅ ꯑꯃ ꯌꯥꯎꯋꯦꯕ ꯍꯥꯏꯗꯤ ꯃꯦꯠꯁ ꯑꯃꯁꯤꯗ ꯑꯩꯅ ꯀꯨꯁꯤ ꯔꯥꯁꯤ ꯇꯧꯔꯒ ꯑꯄꯥꯝꯕ ꯈꯜꯂꯒ ꯊꯥꯕ ꯌꯥꯕ ꯀ ꯀꯣꯔꯅꯔꯒꯤ ꯃꯁꯤꯡꯒꯤ ꯑꯗꯨꯒꯤ ꯑꯗꯥꯒꯤ
ꯑꯥ
ꯀꯣꯝꯕꯣ ꯑꯃ ꯍꯥꯏꯇꯥꯔꯦ ꯑꯗꯨꯃꯥꯏꯅ ꯁꯦꯝꯕ ꯌꯥꯏ
ꯑꯗꯨꯅꯕꯨꯗꯤ ꯍꯣꯏ ꯈꯤꯇꯪ ꯂꯛꯇ ꯂꯩꯔꯝꯃꯅꯤ
ꯎꯝ
ꯎꯝ
ꯑꯗꯨꯅꯦ ꯉꯔꯥꯡꯁꯨ ꯄꯩꯁꯥ ꯐꯪꯒꯗꯧꯗꯣ ꯑꯗꯨꯃꯥꯏꯅ ꯌꯦꯂꯣ ꯀꯥꯔꯠꯇꯣ ꯄ꯭ꯔꯥꯟꯁꯀ ꯀꯩꯅꯣ ꯁꯥꯟꯅꯕꯩ ꯌꯦꯂꯣ ꯀꯥꯔꯠ ꯑꯃ ꯐꯪꯒꯅꯤꯅ ꯌꯥꯎꯈꯤꯕ ꯑꯩꯗꯣ
ꯑꯥ
ꯑꯇꯩꯗꯤ ꯂꯣꯏ ꯆꯨꯝꯃꯦ ꯑꯗꯨꯒ ꯌꯦꯂꯣ ꯀꯥꯔꯗ ꯑꯃꯐꯨꯛ ꯁꯠꯈꯤꯗ꯭ꯔꯦ ꯉꯔꯡꯗꯣ ꯃꯥꯡꯉꯦꯗꯅ
ꯑꯥ ꯃꯤ ꯌꯥꯝ ꯊꯥꯅꯕꯅꯦ ꯐꯣꯜ ꯀꯨꯟꯃꯨꯛ ꯇꯥꯅꯤꯒꯥꯏꯗꯅꯀꯣ
ꯌꯥꯝ ꯊꯥꯅꯔꯒꯦ
ꯍꯧꯖꯤꯛꯀꯥꯟ ꯕꯣꯜ ꯌꯦꯡ ꯗꯦ
ꯑꯣ ꯐ꯭ꯔꯥꯟꯁꯨ ꯑꯦꯇꯦꯛꯇꯤ ꯊꯤ ꯐꯖꯩꯌꯦ ꯍꯟꯗꯛ
ꯑꯗꯨꯅꯦ ꯐ꯭ꯔꯥꯟꯁꯀꯤ ꯑꯗꯨꯅꯦ ꯐ꯭ꯔꯥꯟꯁꯀꯤ ꯀꯔ ꯑꯔꯖꯦꯟ ꯇꯤꯅꯥꯒ ꯇꯥꯛꯄꯒꯤ ꯐꯤꯕꯝꯁꯦ ꯌꯥꯝ ꯆꯥꯟ
ꯑꯃꯨꯛ ꯍꯟꯖꯤꯜꯂ ꯇꯥꯗꯧꯗꯤ ꯃꯥꯜꯂꯦ
ꯑꯗꯨ ꯈꯪꯗꯦ ꯌꯦꯡꯕ ꯍꯥꯏꯗꯨꯅꯦ
ꯃꯥꯅꯦ ꯃꯥꯢ ꯃꯥꯢ ꯍꯧꯖꯤꯛꯀꯥꯟ ꯗꯥꯎꯁꯨ ꯌꯦꯡꯉꯣꯗꯅ ꯖꯔꯃꯟꯁꯨ ꯑꯃꯨꯛ ꯂꯩꯍꯧꯋꯦ ꯅꯦꯗꯔꯂꯦꯟꯁꯨ ꯃꯩꯛ ꯂꯩꯍꯧꯋꯦ
ꯅꯦꯗꯔꯂꯦꯟꯁꯨ ꯂꯩꯍꯔꯦ ꯑꯗꯨ ꯅꯦꯗꯔꯂꯦꯟ ꯃꯣꯔꯣꯛꯀꯣ ꯑꯩꯗꯤ ꯅꯦꯗꯔꯂꯦꯟ ꯁꯥꯟꯅꯗꯧꯔꯦ ꯃꯣꯔꯣꯛ ꯀꯣꯅ ꯊꯤꯟ ꯁꯥꯟꯅꯕꯅꯤꯗ ꯕꯣꯜꯗꯣ
ꯍꯣꯏ ꯁꯨꯡꯊꯥ ꯊꯖꯗꯦꯕ
ꯄꯦꯅꯥꯜꯇꯤꯗꯨꯁꯨ ꯍꯟꯖꯤꯟ ꯍꯟꯖꯤꯟ ꯑꯥꯎꯠꯁꯥꯏꯠꯇ
ꯃꯣꯏ ꯃꯇꯝꯁꯦ ꯑꯩꯈꯣꯏꯒ ꯄꯨꯔꯥ ꯇꯥꯏꯌꯣꯟꯅꯕꯅꯦ ꯇꯧꯔꯤꯁꯨ ꯎꯝ ꯑꯍꯤꯡ ꯒꯁꯦ ꯁꯨꯡꯇꯨꯝ ꯇꯨꯝꯗꯕꯤꯅꯦ ꯑꯌꯨꯛ ꯉꯟꯇꯥꯗꯒ ꯇꯨꯝꯕꯤ
ꯑꯍꯤꯡ ꯂꯣꯏ ꯇꯁꯤꯜꯂꯕꯅꯤꯅ
ꯅꯍꯥꯟ ꯖꯔꯃꯟꯒꯤꯗꯨꯕꯨꯗꯤ ꯌꯦꯡꯗ꯭ꯔꯦ ꯃꯤꯀꯞ ꯑꯗꯨꯝ ꯊꯣꯏꯗꯧ ꯃꯥꯟꯕ ꯖꯔꯃꯟꯅ ꯄꯤꯛꯀꯞ ꯊꯣꯛꯂꯛꯄꯗ ꯗ꯭ꯔꯣ ꯇꯔꯥ ꯄꯣ ꯂꯩꯔꯕꯝꯕꯋꯅꯦ ꯄꯦꯅꯥꯜꯇꯤꯗꯨꯗ
ꯑꯩ ꯅꯨꯃꯤꯠꯇꯣ ꯃꯣꯏ ꯖꯔꯃꯟꯒꯤ ꯍꯥꯟꯅꯒꯤ ꯃꯣꯏꯒꯤ ꯆꯦꯛꯀꯟꯕꯤ ꯈꯣꯠꯄꯤ ꯑꯃ ꯂꯩꯗꯅ ꯁꯨꯇꯧ ꯇꯧꯗ꯭ꯔꯦꯕ ꯍꯥꯟꯗꯛ ꯇꯥ ꯖꯔꯃꯟꯁꯤꯅ ꯐꯣꯔꯁꯥ ꯏꯆꯠ ꯆꯠꯂꯦꯗꯥ ꯀꯃꯥꯏ
ꯍꯣꯏ ꯏꯌꯥ ꯌꯥꯗꯦꯗ ꯇꯤꯝꯗꯣ ꯌꯥꯝ ꯁꯣꯜꯂꯦꯕ
ꯌꯥꯝ ꯁꯣꯜꯂꯦ ꯍꯣꯏ ꯍꯤꯇꯤꯡ ꯁꯥꯟꯅꯕꯁ ꯁꯥꯟꯅꯗꯦ ꯑꯗꯨꯒ ꯀꯛꯆꯤꯜꯂꯒ ꯐꯤ ꯃꯅꯨꯡꯗ ꯄꯦꯅꯥꯜꯇꯤ ꯂꯧꯕ ꯏꯁꯄꯣꯔꯠ ꯇꯧꯕ ꯈꯣꯄ ꯑꯗꯨ ꯇꯧꯕꯁꯨ ꯇꯧꯕꯗꯦ ꯑꯨꯝ ꯁꯥꯟꯅꯔꯒꯀꯣ
ꯕ꯭ꯔꯥꯖꯤꯜꯁꯨ ꯌꯥꯝ ꯀꯟꯅ ꯂꯤꯡꯗ꯭ꯔꯦ ꯅꯍꯥꯟ ꯊꯣꯏꯗꯨꯁꯨ ꯑꯗꯨꯝ ꯍꯥꯏꯗꯤ ꯅꯝꯐꯨꯗ ꯊꯣꯏꯕꯩ ꯇꯥꯏꯞꯇ ꯊꯣꯏꯈ꯭ꯔꯦꯕ
ꯄꯅꯦ
ꯍꯥꯞ ꯃꯇꯨꯡꯗ ꯃꯣꯏ ꯐꯖꯅ ꯍꯥꯏꯅꯈ꯭ꯔꯦꯕ ꯃꯤ ꯄꯤꯛꯄꯅꯤꯅ ꯃꯊꯛꯇ ꯃꯊꯛꯇ ꯇꯧꯔ ꯆꯟꯕꯒꯤ ꯃꯑꯣꯡ ꯑꯃ ꯇꯧꯈ꯭ꯔꯦ ꯃꯣꯏꯁꯦ
ꯍꯣꯏ ꯍꯣꯏ ꯀꯆ ꯐꯅ ꯁꯥꯟꯅꯖꯔꯦ
ꯍꯣꯏ ꯍꯦꯗꯤꯡ ꯍꯦꯗꯤꯡꯗꯣ ꯇꯧꯔꯒ
ꯎꯝ
ꯅꯣꯔꯋꯦꯒꯤꯗꯨꯁꯨ ꯗ꯭ꯔꯣ ꯇꯥꯗꯧ ꯃꯥꯜꯂꯒ ꯆꯟꯖꯟꯒꯤ ꯂꯣꯏꯔꯀꯥꯟꯗ ꯇꯛ ꯂꯥꯎꯋꯦ
ꯅꯣꯔꯋꯦꯁꯦ ꯍꯥꯏꯖ ꯋꯥꯅꯦ ꯍꯥꯖ ꯋꯅꯦ ꯃꯗꯤ ꯂꯩꯍꯧꯅꯤꯗ ꯃꯥꯏ ꯈꯨꯨꯁꯥꯅꯗꯨꯀꯣ
ꯖꯄꯥꯟꯁꯦ ꯑꯩꯈꯣꯏ ꯅꯨꯡꯁꯤꯕꯩ ꯁꯨꯝ ꯍꯥꯏꯕ ꯋꯥꯅꯤꯗ ꯑꯗꯨꯝ ꯌꯥꯔꯣꯏꯕ ꯀ꯭ꯋꯥꯇꯔꯒꯨꯝꯕꯗꯤ ꯑꯗꯨꯝ ꯂꯩꯍꯧ ꯍꯧꯔꯅꯤ ꯃꯣꯏꯗꯤ
ꯍꯣꯏ ꯑꯗꯨꯅ ꯑꯩꯁꯨ ꯍꯣꯏ ꯀ꯭ꯋꯥꯇꯔ ꯐꯥꯎꯗ ꯀꯗꯥꯏ ꯊꯥꯖꯔꯝꯕꯅꯤ ꯃꯖꯥꯟꯦꯣꯏ ꯍꯣꯠ
ꯌꯥꯒꯤꯗ꯭ꯔꯦ
ꯑꯣ
ꯎꯝ ꯑꯥꯔꯖꯦꯟꯇꯤꯅꯥꯕꯨꯗꯤ ꯌꯥꯝ ꯆꯪꯉꯛꯇꯧ ꯃꯥꯜꯜꯂꯤꯦ ꯈꯪꯗꯦ
ꯑꯥꯔꯖꯦꯟꯇꯤꯅꯥꯁꯦ ꯍꯌꯦꯡ ꯃꯥꯒꯤꯗ ꯕ꯭ꯔꯥꯖꯤꯜ ꯁꯦꯅꯕ ꯅꯠꯇ꯭ꯔꯅ ꯀꯣꯂꯣꯕꯤꯌꯥ ꯊꯦꯡꯅꯕꯁꯤ ꯈꯛꯇꯅꯤ ꯈꯔ ꯅꯨꯡꯉꯥꯏꯗꯣꯏꯦ ꯑꯇꯩꯗꯤ ꯑ ꯑꯗꯨꯝꯕ ꯃꯥꯅ ꯑꯗꯨꯝ ꯏꯁꯤꯗ ꯑꯗꯨꯝ ꯆꯪꯉꯛꯇꯧ ꯃꯥꯜꯂꯦ
ꯎꯝ ꯑꯗꯨꯝ ꯋꯥꯗꯤ ꯋꯥꯔꯔꯣꯏ ꯄꯣꯔꯇꯨꯒꯜ ꯑꯃ ꯈꯔ ꯋꯥꯅꯤ ꯂꯩꯔꯤ ꯇꯤꯝꯈꯩꯁꯦ
ꯑ ꯁ ꯃꯥꯒꯤ ꯈꯪꯤ ꯂꯝꯕꯤ ꯔꯁꯤꯌꯥꯗꯩ ꯍꯧꯔꯒ ꯏꯁꯄꯦꯟ ꯊꯥꯗꯀꯣ ꯑꯗꯨꯒ ꯑꯃꯕꯨ ꯐ꯭ꯔꯥꯟꯁꯇ ꯊꯦꯡꯅꯗꯣꯏꯁꯦ
ꯐ꯭ꯔꯥꯟꯁ ꯐ꯭ꯔꯥꯟꯁꯇꯨꯗꯤ ꯊꯥꯖꯗ꯭ꯔꯦ ꯑꯇꯩꯁꯤꯅ ꯄꯨꯠꯂ ꯊꯣꯏꯔꯁꯨ ꯐ꯭ꯔꯥꯟꯁꯇꯤ ꯊꯥꯖꯕ ꯋꯥꯠꯂꯦ ꯑꯩ
ꯋꯥ ꯂꯩ ꯑꯁꯨ ꯋꯥ ꯑꯣ ꯄ ꯂ ꯂꯩꯦꯇ ꯁꯤ ꯑ ꯅ ꯂꯩꯁ ꯄꯩꯁꯥ ꯊꯥꯔ ꯀꯥꯟꯗꯗꯤ ꯊꯥꯗꯦ ꯅꯨꯡꯁꯤꯔꯁꯨ ꯒꯣꯜꯒꯨꯝꯕꯗꯕꯀꯣ ꯀꯩꯒꯨꯝꯕꯗ
ꯎꯝ ꯍꯣꯏ ꯑꯅꯤ ꯍꯥꯏꯒꯨꯝꯕ ꯑꯗꯨꯝꯕꯗ ꯃꯗꯤ ꯒꯣꯜꯗꯗꯤ ꯑꯗꯨꯝ ꯆꯟꯗꯤ ꯈꯪꯗꯦ ꯁꯨꯛ ꯈꯥꯡꯉꯒ ꯖꯤꯔꯣ ꯖꯤꯔꯣ ꯗ꯭ꯔꯣ ꯇꯥꯈꯤꯕ ꯑꯃ ꯑꯗꯨ ꯆꯥꯟꯗꯤ ꯆꯥꯟꯅꯗꯧꯗꯤꯤ ꯃꯥꯜꯂꯦ
ꯃꯣꯏꯦ ꯍꯧꯖꯤꯛꯀꯥꯟꯁꯦ ꯔ ꯗꯥꯏꯔꯦꯛ ꯀꯩꯅꯣ ꯂꯩ ꯅꯣꯀ ꯂꯩꯔꯝꯅꯤꯅ ꯣꯁ ꯀꯥ ꯍꯦꯅ ꯇꯦꯀꯦꯠ ꯆꯠꯊꯔꯒ ꯀꯥꯎꯟꯇꯔꯗ ꯀꯤꯑꯕ ꯏ ꯑꯇꯣꯞꯄ ꯇꯤꯝꯗꯨꯁꯨ ꯀꯥꯎꯟꯇꯔ ꯇꯧꯔꯛꯄ ꯇꯥ ꯀꯦ ꯍꯥꯏꯕꯦ ꯑꯗꯨꯅ ꯌꯥꯝ ꯆꯦꯛꯁꯤꯟꯅꯗꯤꯦ ꯁꯥꯔꯔꯦ ꯎꯪꯀꯣꯜꯁꯦ ꯌꯥꯝ ꯆꯠꯅꯗꯦ ꯁꯤꯗꯅꯦꯕ ꯑꯩꯈꯣꯏꯗ
ꯍꯛꯀꯤ ꯃꯤꯅ ꯁꯥꯟꯅꯕꯒꯨꯝꯕꯥꯏꯅ ꯁꯥꯟꯅꯕꯅꯦꯕ ꯃꯥꯁꯨ ꯀꯥꯕꯅꯦ ꯃꯊꯛ ꯌꯥꯝꯅ
ꯑꯣ ꯍꯣ ꯑꯞ ꯗꯥꯎꯟ ꯁꯥꯟꯅꯔ ꯍꯧꯖꯤꯛꯀꯥꯟꯗꯤ ꯂꯦꯐ ꯤꯡ ꯔꯥꯏꯠ ꯋꯤꯡꯒ ꯍꯥꯏꯈꯤꯗ꯭ꯔꯕꯅꯤꯅꯦ ꯃꯃꯤ ꯅꯝ ꯇꯣꯉꯔꯃꯦ ꯑ
ꯎꯝ ꯄꯨꯟꯁꯤꯜꯂ ꯆꯞ ꯃꯥꯟꯅꯔꯅꯤ ꯋꯤꯡꯒꯔꯒ ꯀꯩꯅꯣꯒ ꯗꯤꯐꯦꯟꯁꯇꯨꯒ ꯃꯌꯥꯏꯗꯣꯨꯛ ꯉꯥꯛꯈ꯭ꯔ ꯂꯣꯏꯔꯦ ꯎꯝ ꯍꯪꯒꯟꯗ ꯆꯦꯟꯂꯛꯑꯕ
ꯁꯦꯟ ꯑꯝꯇ ꯐꯪꯗ꯭ꯔꯤꯕ꯭ꯔꯥ ꯋꯥꯅꯦꯁꯄꯦꯛꯇꯒꯤ ꯀꯃꯥꯏꯅ ꯇꯧꯒꯦ
ꯑꯣꯅꯦꯜ ꯄꯦꯗꯠꯇꯨ ꯁꯤꯡꯒꯜ ꯊꯥꯕꯗꯗꯤ ꯈꯔ ꯐꯪꯉꯦ ꯑꯗꯨꯒ ꯕꯦꯗ ꯁ꯭ꯂꯤꯞꯇꯤ ꯐꯪꯗ꯭ꯔꯤ
ꯑꯣ
ꯎꯝ ꯅꯪ ꯐꯪꯉꯕꯣ
ꯑꯩꯗꯤ ꯍꯟꯗꯛꯀꯤꯗꯤ ꯐꯪꯗꯦ ꯃꯃꯥꯡ ꯄꯣꯠꯇꯨꯕꯨꯗꯤ ꯐꯪꯕ ꯌꯥꯎꯔ꯭ꯔꯦ ꯍꯟꯗꯛꯀꯤꯗꯤ ꯀꯔꯤꯝ ꯐꯪꯗ꯭ꯔꯦ ꯑꯃꯛ ꯑ ꯑꯃꯕꯨꯗꯤ ꯐꯪꯉꯦ ꯅꯍꯥꯟ ꯐꯖꯕꯦꯜꯒꯤ ꯅꯨꯃꯤꯠꯇꯣ ꯑꯗ ꯖꯄꯥꯟꯅ ꯀꯣꯜ ꯑꯃ ꯆꯪꯀꯥꯟꯗ ꯕ꯭ꯔꯥꯖꯤꯜꯅ ꯊꯣꯏꯅꯦꯅ ꯆꯥꯝꯃ ꯅꯝꯕ
ꯑꯣ
ꯑꯗꯨꯕꯨꯗꯤ ꯄꯣꯠ ꯑꯣꯁ ꯈꯤꯇꯪ ꯆꯥꯎꯈꯠꯂꯝꯃꯦꯕ ꯑꯗ ꯑꯗꯨ ꯍ ꯆꯥꯝ ꯊꯥꯕꯗ ꯆꯥꯝꯔꯤꯒ ꯀ ꯐꯪꯦ ꯐꯪꯦ ꯇꯥꯎꯅꯤꯗ ꯅꯥꯏꯟꯇꯤ ꯃꯤꯅꯤ ꯔꯁꯦꯟ ꯆꯪꯗ ꯍꯒꯗ
ꯍꯣꯏ ꯑꯩꯁꯨ ꯑꯗꯨꯃꯥꯏꯅ ꯈꯛꯇꯅꯤꯗ ꯃꯦꯠꯁ ꯌꯦꯡꯉꯤꯀꯥꯟꯗ ꯊꯥꯕ ꯁꯤꯡꯒꯜ ꯊꯥꯕꯗꯨꯗꯤ
ꯎ ꯌꯦꯡꯗ꯭ꯔꯗꯤ ꯈꯪꯕ ꯉꯝ ꯁꯣꯛꯕ ꯉꯝꯗ꯭ꯔꯁꯨ ꯀꯥꯏ
ꯌꯦꯡꯉ ꯌꯦꯡꯉꯒ ꯑꯗꯨꯝ ꯊꯥꯕ ꯀꯣꯡꯒꯣꯒꯤꯔ ꯀꯩꯅꯣ ꯀꯦꯕꯔꯗꯤꯒꯤꯔ ꯑꯃ ꯊꯥꯕꯅꯤꯅꯦ ꯇ꯭ꯔꯣ ꯇꯥꯅꯦꯗ ꯑꯗꯨꯗ ꯐꯪꯒꯦꯕꯅꯦ ꯑꯩꯣ
ꯑꯣ
ꯎꯝ
ꯆꯔꯦꯗ ꯑꯁ ꯀꯦꯕꯔꯗꯤ ꯍꯥꯏ ꯅꯨꯡꯁꯤꯅꯦꯅ ꯁꯥꯟꯗꯣꯏꯗꯣ
ꯍꯣꯏ ꯑꯗꯨ ꯈꯪꯗꯦ ꯑꯥꯔꯖꯤꯟꯇ ꯑꯦꯇꯦꯛꯄꯨꯗꯤ ꯇꯧꯔꯛꯀꯅꯤ ꯑꯗꯨ ꯀꯤꯄꯔꯗꯨ ꯌꯥꯝ ꯐꯥꯗꯧ ꯃꯥꯜꯂꯦ ꯎꯝ ꯑꯗꯨꯗꯒꯤ ꯑꯅꯧꯕꯗꯨ
ꯐꯦ ꯎꯝ
ꯏꯔꯤꯂꯤꯒꯦ ꯑ ꯌꯥꯝ ꯐꯥꯗꯧ ꯃꯥꯂꯦ ꯃꯥꯗꯃꯤ
ꯍꯜꯂꯛꯑꯣꯏꯗ꯭ꯔꯣ
ꯆꯥꯟ ꯀꯅꯤ ꯅꯨꯃꯤꯠꯇꯨꯏ ꯅꯨꯡꯉꯥꯏꯗꯕ ꯑꯃ ꯍꯥꯏꯔꯒꯅ ꯄꯦꯅꯥꯜꯇꯤ ꯇꯥꯔꯦꯅ ꯍꯥꯏꯗꯤ ꯏꯟꯗ꯭ꯔꯣ ꯆꯠꯂꯒ ꯑꯗꯨꯗ ꯄꯦꯅꯥꯜꯇꯤ ꯀꯥꯎꯅꯕ ꯍꯥꯏꯗꯤ ꯃꯥꯇꯤꯅꯦꯁꯨ ꯑꯗꯨꯝ ꯐꯥꯏꯅ ꯑꯗꯨꯃ ꯌꯦꯡ ꯅꯨꯡꯉꯥꯏꯅꯤ ꯃꯣꯏꯅꯤ ꯐꯥꯕꯗꯣ ꯎꯝ ꯑꯗꯨ ꯈꯪꯗꯦ
ꯃꯪꯗꯤ ꯅꯪꯒꯗꯤꯗ
ꯍꯣꯏ ꯉꯁꯤꯁꯨ ꯁꯨꯝ ꯍꯥꯏꯖꯕꯩ ꯋꯥꯅꯦ ꯂꯥꯏꯗꯦꯕ ꯑꯁꯤꯁꯨ
ꯍꯣꯏ ꯍꯥꯏꯗꯤ ꯀꯌꯥꯝ ꯀꯩꯗꯧꯕ ꯍꯩ ꯍꯥꯏꯗꯤ ꯖꯤ ꯃꯅꯨꯡꯁꯤꯗ ꯆꯪꯕꯅꯦ ꯄꯥꯝꯃꯤꯁꯦ ꯀꯥꯅꯤꯗꯅ ꯆꯟꯕ ꯌꯥꯏ ꯄꯦꯅꯥꯜꯇꯤ ꯐꯪꯕ ꯌꯥꯏ ꯍꯦꯟ ꯄꯣꯠ ꯇꯥꯕ ꯌꯥꯏ
ꯑꯍꯣꯕꯗꯨꯣ ꯎꯏꯌꯦ ꯃꯥ ꯑꯗꯨꯝ
ꯁ꯭ꯋꯆ ꯀꯔ
ꯎꯝ
ꯑꯣꯅ ꯄꯩꯁꯥ ꯊꯁꯤ
ꯍꯣꯏ ꯄꯥꯝꯗ꯭ꯔꯦꯁꯨ
ꯑꯦ ꯑꯩ ꯄꯥꯝꯗꯗꯤꯗꯤ ꯇꯧꯗꯇ ꯄꯥꯝꯃꯦꯗꯣ
ꯍꯣꯏ ꯄꯥꯝꯕꯗꯤ ꯄꯥꯝꯃꯦ ꯁꯨꯝ ꯔꯣꯅꯥꯜꯗꯣ ꯑꯗꯨꯣ ꯃꯥꯏ ꯍꯥꯔꯗ ꯋꯥꯔꯥꯛꯛꯇꯨꯒꯤ ꯍꯥꯏꯔꯗꯤ
ꯍꯣꯏ ꯑꯗꯨꯝ ꯄꯤꯉ ꯑꯗꯩ ꯃꯥ ꯑꯍꯥꯟꯕ ꯎꯗ ꯑꯗꯨ
ꯍꯣꯏ
ꯅꯠꯇ꯭ꯔꯥ
ꯈꯪꯗꯦ ꯃꯥ ꯁꯣꯏꯗꯤ ꯐꯖꯅ ꯁꯣꯏꯔꯦ ꯍꯟꯗꯛ ꯃꯔꯛꯁꯦ
ꯃꯥꯔ
ꯋꯥ ꯑꯍꯟ ꯑꯣꯏꯔꯛꯑꯅꯤꯅ ꯋꯥꯔꯕ ꯈꯪꯗꯦ
ꯃꯥ ꯍꯣꯏ ꯆꯦ ꯃꯊꯛ ꯈꯤꯇꯪ ꯃꯁꯥꯗꯣ ꯍꯥꯟꯅ ꯋꯥꯈꯜꯗꯗꯤ ꯂꯩꯖꯔꯁꯨꯀꯣ ꯕꯣꯗꯤꯅ ꯈꯤꯇꯪ ꯑꯩꯈꯣꯏꯁꯨ ꯆꯞ ꯃꯥꯟꯅ ꯕꯣ ꯍꯥꯟꯅꯉꯥꯡꯀꯥꯟ ꯁꯥꯟꯅ ꯉꯝꯃꯒ ꯍꯧꯖꯤꯛꯅ ꯑꯃꯨꯛ ꯑꯣ ꯈꯟꯗꯗꯤ ꯈꯟꯕ ꯍꯛ ꯆꯥꯅ ꯉꯝꯗꯥꯏꯗ
ꯎꯝ ꯀꯣꯛꯇꯅ ꯑꯃ ꯇꯧꯔꯛꯄꯅ ꯑꯃ
ꯎꯝ ꯑ ꯃꯍꯤ ꯉꯝ ꯉꯝꯝꯕꯅꯤꯅ ꯆꯍꯤ ꯀꯨꯟꯊ꯭ꯔꯥ ꯃꯉꯥ ꯃꯊꯛꯇ ꯕꯣꯜ ꯑꯗꯨꯁꯨꯃꯅ ꯁꯥꯟꯅꯕ ꯉꯝꯕ ꯍꯥꯏꯁꯦ ꯃꯤꯁꯤ ꯑꯣꯏꯔ
ꯍꯣꯏ ꯑꯗꯨꯗꯤ ꯗꯥꯏꯠꯁꯨ ꯐꯖꯅ ꯆꯥꯔꯅꯤꯅ ꯑꯩꯗꯤ ꯃꯦꯁꯤꯁꯤ ꯈꯤꯇꯪ ꯖꯨ ꯁꯥꯟꯅꯔꯛꯇꯧ ꯃꯥꯂꯦ
ꯎꯝ ꯃꯥ ꯄꯥꯏꯕ ꯐꯤꯕꯝꯁꯤꯗꯤ ꯃꯉꯣꯟꯗ ꯌꯥꯝ ꯅꯨꯡꯉꯥꯏꯔꯦ ꯅꯠꯇ꯭ꯔꯦ ꯁꯣ ꯌꯦꯉꯣ
ꯍꯣꯏ ꯑꯗꯨꯝ ꯍꯥꯏꯗꯤ ꯏꯔꯥꯏ ꯂꯥꯏꯅ ꯃꯥꯗꯤ ꯀꯩ ꯍꯥꯏꯅꯤ ꯑꯦꯟꯖꯣꯏ ꯇꯧꯔꯤꯑꯕ ꯑꯗꯨꯝ
ꯍꯣꯏ ꯀꯩꯁꯨ ꯃꯉꯣꯟꯗ ꯎꯝ ꯃꯉꯣꯟꯗ ꯗ꯭ꯔꯣꯕꯦꯛ ꯍꯥꯏꯕꯗꯨ ꯃꯉꯣꯟꯗ ꯌꯥꯝ ꯌꯥꯎꯕ ꯎꯗ꯭ꯔꯤꯑꯕ ꯃꯉꯣꯟꯗꯗꯤ
ꯍꯣꯏ ꯔꯣꯅꯥꯜꯗꯣꯕꯨꯗꯤ ꯍꯣꯏ ꯍꯥꯟꯅꯒ ꯌꯦꯡꯅꯔꯨꯕꯗ ꯌꯥꯝ ꯍꯜꯂꯦꯗ ꯑ ꯃꯦꯁꯤꯗꯤ ꯑꯗꯨ ꯎꯗꯦꯕ
ꯃꯥꯒꯤꯗꯤ ꯒꯣꯜ ꯃꯅꯨꯡꯗ ꯆꯥꯟꯁ ꯍꯥꯏꯕ ꯍꯥꯏꯗꯣ ꯑꯣꯏꯔꯦꯕ ꯍꯦꯗꯤꯡꯗ ꯑꯣꯏꯔꯣꯗ ꯑꯣꯏꯔꯣ ꯀ ꯑꯩꯅ ꯄꯥꯝꯃꯝ ꯂꯩ ꯃꯥꯁꯦ ꯐꯥꯔꯁ ꯍꯥꯞꯁꯦ ꯑꯇꯣꯞꯄ ꯊꯥꯗꯣꯛꯑꯝꯃꯒ ꯃꯥꯁꯦ ꯀꯩꯅꯣ ꯁꯨꯄꯔ ꯁꯞ ꯑꯣꯏꯅꯀꯣ ꯁꯚꯦꯟꯇꯤ ꯃꯤꯅꯤꯠꯀꯨꯝꯕꯗ ꯁꯤꯛꯁꯇꯤ ꯐꯥꯏꯚꯀꯨꯝꯕ ꯊꯥꯗꯣꯛꯄꯤꯔꯣ
ꯍꯣꯏ ꯑꯗꯨꯃꯥꯏꯅ ꯆꯪꯕꯅꯗꯤ ꯐꯅꯤ ꯃꯥ ꯃꯌꯥꯝ ꯈꯔ ꯋꯥꯔꯛꯄꯒꯤ ꯇꯥꯏꯃꯤꯡꯗꯨꯗ
ꯎꯝ ꯑꯗꯨꯃꯥꯏꯅ ꯇꯧꯍꯟꯅꯤꯡꯕꯅꯦ
ꯍꯣꯏ ꯑꯗꯨ ꯅ ꯃꯥꯁꯨ ꯅꯍꯥꯟꯋꯥꯏ ꯐꯗꯤ ꯐꯖꯩ ꯑꯗꯣ ꯍꯧꯖꯤꯛꯇꯤ ꯃꯥ ꯌꯥꯗ꯭ꯔꯦꯗ ꯃꯥꯗꯤ ꯂꯣꯏꯔꯦ ꯍꯟꯗꯛꯅ ꯄꯨꯡꯂꯣꯏ
ꯍꯣꯏ ꯃꯁꯥ
ꯕ꯭ꯔꯥꯖꯤꯜꯁꯨ ꯐꯗꯤ ꯐꯖꯗꯧꯅꯦꯕ ꯔꯣꯗ꯭ꯔꯤꯒꯣꯁꯨ ꯌꯥꯎꯗ꯭ꯔꯦ ꯑꯗꯒꯤ ꯔꯥꯐꯤꯅꯤꯌꯥꯁꯨ ꯏꯟꯖꯨꯔꯤ ꯂꯩꯔꯦ ꯑꯗꯩ ꯗꯤꯐꯦꯟꯁꯇ ꯃꯤꯂꯤꯇꯥꯎꯁꯨ ꯊꯥꯗꯣꯛꯇꯦ ꯅꯍꯟ
ꯇꯦ
ꯍꯣꯏ ꯈꯔ ꯃꯣꯏ ꯑꯦꯇꯦꯛ ꯐꯖꯗꯧꯕ ꯃꯈꯩꯗꯤ ꯌꯥꯎꯗ꯭ꯔꯤꯕ ꯍꯟꯗꯛ ꯏꯟꯖꯨꯔꯤ ꯂꯣꯏ ꯂꯩꯔꯦ ꯏꯟꯗ꯭ꯔꯤꯛ ꯄꯥꯎ ꯊꯥꯗꯣꯔꯦ ꯅꯍꯥꯟꯗꯤ ꯂꯩꯇꯗꯅ
ꯍ ꯑꯦꯛꯇ ꯁꯥ ꯁꯥ
ꯍꯣꯏ ꯁꯥꯟꯅ ꯁꯥꯟꯅꯕꯅꯤ ꯑꯗꯣ ꯍꯥꯟꯅꯩ ꯍꯥꯏꯔꯨꯔꯗꯤ ꯈꯤꯇ ꯍꯟꯊꯔꯔꯕꯅꯤ ꯑꯗꯣ ꯍꯟꯗꯛ ꯃꯥ ꯃꯁꯥ ꯌꯥꯝ ꯐꯒꯠꯄꯨꯝ ꯇꯧꯋꯦ ꯐꯨꯜꯂꯒ ꯅꯍꯥꯟꯋꯥꯏ ꯄꯦꯂꯦꯅ ꯇꯧꯕꯒꯤ ꯇꯥꯏꯞꯇ
ꯎꯝ
ꯎꯝ